ꯕ꯭ꯔꯣ
ꯇꯥꯏꯌꯦ ꯇꯥꯏꯌꯦ
ꯍꯜꯂꯣ
ꯇꯥꯕ꯭ꯔꯣ
ꯎꯝ ꯎꯝ
ꯇꯥꯕ꯭ꯔꯣ
ꯇꯥꯕ꯭ꯔꯣ
ꯇꯥꯏꯌꯦ ꯇꯥꯗ꯭ꯔꯣ ꯇꯥꯏꯌꯦ ꯇꯥꯏꯌꯦ
ꯎ ꯍꯜꯂꯣ ꯇ
ꯇꯥꯏꯌꯦ ꯇꯌꯦ ꯇꯥꯕ꯭ꯔꯣ
ꯔ꯭ꯔꯣ
ꯍꯜꯂꯣ
ꯍꯜꯂꯣ
ꯅꯪꯒꯤ ꯅꯦꯠꯋꯥꯛꯁꯦ ꯅꯨꯡꯉꯥꯏꯇꯕ꯭ꯔꯥ ꯀꯃꯥꯏꯅ ꯇꯧꯕ꯭ꯔꯥ ꯑꯩꯗꯤ ꯅ ꯐꯣꯟ ꯇꯥꯏꯑ ꯍꯜꯂꯣ
ꯑꯣ ꯇꯥꯕ꯭ꯔꯣ
ꯇꯥꯔꯦ ꯇꯥꯔꯦ ꯇꯥꯔꯦ ꯍꯣꯏ
ꯎꯝ ꯎꯝ ꯆꯥꯛꯇꯥꯥꯔꯤꯕ꯭ꯔꯣ
ꯑꯩ ꯆꯥꯛ ꯆꯥꯗ꯭ꯔꯦ ꯉꯟꯅ ꯊꯕꯛ ꯆꯠꯊꯣꯛꯈ꯭ꯔꯦ ꯑꯩ
ꯑꯣ
ꯃꯔꯛ ꯃꯔꯛꯇ ꯀꯣ ꯃꯔꯛ ꯃꯔꯛꯇ ꯑꯩꯅ ꯅꯪꯒꯤ ꯅ ꯐꯣꯟ ꯇꯥꯕ ꯑꯣꯔ ꯅꯠꯇ꯭ꯔꯒ ꯑꯩ ꯅꯪꯅ ꯑꯩꯉꯣꯟꯗ ꯇꯥꯕ ꯁꯨꯃꯥꯏꯅ ꯇꯧꯅꯕꯅꯦꯕꯀꯣ ꯍꯥꯏꯕꯗꯤ ꯀꯔꯤ ꯇꯧꯕꯤꯅꯣ ꯈꯪꯗꯦ ꯑꯗꯨꯕꯨꯗꯤ ꯁꯤꯒꯤ ꯄꯦꯔꯥ ꯂꯩꯕ꯭ꯔꯥ ꯈꯪꯗꯦ ꯑꯗꯨꯃꯥꯏꯅ ꯇꯧꯋꯦꯕ
ꯑꯣ ꯍꯧꯖꯤꯛꯇꯤ ꯐꯖꯅ ꯇꯥꯏ
ꯑꯥ
ꯅꯦꯠꯋꯛ ꯄ꯭ꯔꯣꯕ꯭ꯂꯦꯝ ꯑꯣꯏꯔꯝꯅꯤ
ꯍꯣꯏ ꯑꯗꯨꯃꯥꯏꯅ ꯑꯣꯏꯔꯃꯅꯤ
ꯎꯝ
ꯑꯗꯣ ꯉꯔꯥꯡꯒꯤ ꯉꯔꯥꯡ ꯕꯣꯜ ꯌꯦꯡꯗ꯭ꯔꯣ ꯎ
ꯌꯦꯡꯒꯤ
ꯑꯣ
ꯐꯥꯒꯤ ꯇꯧꯅꯤ ꯉꯔꯥꯡꯗꯤ ꯌꯦꯡꯗꯦꯗ ꯉꯔꯥꯡꯗꯤ ꯑꯩꯒꯤ ꯑꯩꯒꯤ ꯇꯤꯝ ꯁꯥꯟꯅꯗ꯭ꯔꯦ
ꯑꯣ ꯀꯔꯤ ꯇꯤꯝꯗ ꯁꯞꯄꯣꯔꯠ ꯇꯧꯒꯦ
ꯑꯩꯁ ꯆꯥꯏꯗꯤ ꯑꯔꯖꯦꯟꯇꯤꯅꯥ ꯐꯜ
ꯑꯣꯀꯦ ꯍꯥꯏꯗꯤ ꯂꯣꯏ ꯁꯞꯄꯣꯔꯠ ꯇꯧꯗꯥꯏꯗꯤ
ꯑꯦꯁ ꯂꯣꯏ ꯁꯞꯄꯣꯔꯠ ꯇꯧꯔꯗꯤ ꯌꯦꯡꯕ ꯅꯨꯡꯉꯥꯏꯇꯦꯗ
ꯑꯗꯨꯝ ꯄ꯭ꯂꯦꯁ ꯅꯥꯕ ꯀꯥꯟꯗ ꯀꯔꯤ ꯍꯥꯏꯁꯤꯔꯥ ꯁꯤꯅ ꯈꯔ ꯁꯣꯜꯂꯦ ꯍꯥꯏꯕꯗꯣꯀꯣ ꯑꯁꯣꯟꯕ ꯃꯤꯗ ꯑꯗꯨꯝ ꯁꯞꯄꯣꯔꯠ ꯇꯧꯅꯤꯡꯉꯤꯅꯦ
ꯑꯗꯨꯗꯤ ꯅꯪ ꯌꯥꯝ ꯅꯨꯡꯁꯤꯕ ꯌꯥꯝ ꯀꯟꯕ ꯃꯥꯜꯂꯦ
ꯑꯣ ꯕ꯭ꯔꯗꯔꯁꯦ ꯕ꯭ꯔꯗꯔꯁꯦ ꯀꯔꯤ ꯇ꯭ꯔꯥꯏꯞ ꯑꯣꯏꯕ ꯖꯥꯠꯅꯀꯣ
ꯑ ꯔꯣꯝ ꯍꯥꯏꯥꯏꯅꯤ ꯅꯥꯏ ꯍ
ꯑꯣꯠꯇ ꯍꯧꯖꯤꯛ ꯑꯗꯨꯝ ꯀꯣꯂꯦꯁ ꯀꯥꯏ ꯕ꯭ꯔꯥ ꯅꯠꯇ꯭ꯔꯒ ꯀꯣꯂꯦꯖ ꯂꯣꯏꯈ꯭ꯔꯕ꯭ꯔꯥ
ꯑꯁ ꯑꯩꯈꯣꯏꯗꯤ ꯀꯣꯂꯦꯖ ꯀꯥꯗ꯭ꯔꯤꯗ ꯑꯗꯨꯝ ꯕꯤꯖꯤꯅꯦꯁ ꯃꯆꯥ ꯃꯆꯥ ꯇꯧꯔꯒ ꯂꯩꯕꯅꯤ
ꯑꯣ
ꯑꯗꯨꯗꯤ ꯅꯪꯕꯨ ꯈꯪꯕꯒꯨꯝ ꯇꯧꯋꯏꯗ
ꯈꯪꯗꯦꯅꯦ ꯈꯪꯉꯝꯕꯁꯨ ꯌꯥꯏ
ꯅꯪ ꯃꯦꯅꯦ ꯁꯥꯗ ꯂꯥꯛꯕ ꯅꯨꯄꯥꯗꯨ ꯅꯠꯇ꯭ꯔꯣ
ꯑꯩ ꯂꯩꯇꯦ
ꯑꯣ ꯅꯪꯒꯤ ꯃꯤꯡ ꯃꯤꯡ ꯃꯥꯟꯅꯕ ꯑꯗꯨꯒꯤ ꯎꯝ ꯎꯝ
ꯀꯖꯟꯗꯤ ꯍꯥꯏꯕ ꯌꯥꯗꯕꯅꯦꯀꯣ ꯑꯁꯤꯗ
ꯑꯣ
ꯀꯕꯝꯒ ꯀꯆꯟꯈꯣꯏꯗ ꯍꯥꯏꯕ ꯌꯥꯗꯦ ꯍꯥꯏ
ꯍꯣꯏ ꯍꯣꯏ ꯑꯗꯨ ꯎꯝ
ꯑꯗꯣ ꯅꯨꯄꯤꯗꯤ ꯊꯤꯔꯕꯣ
ꯍ꯭ꯔꯦ ꯏꯗ
ꯑ
ꯎꯝ
ꯑꯩꯗꯤ ꯊꯤꯔꯦ ꯑꯉꯥꯡ ꯑꯍꯨꯝ ꯂꯩꯔꯦ
ꯑꯣ ꯑ ꯅꯈꯣꯟꯗꯤ ꯑꯉꯥꯡ ꯌꯥꯝ ꯃꯥꯜꯂꯦꯗ
ꯝ ꯍꯣꯏ ꯆꯍꯤ ꯀꯌꯥꯒꯨꯝꯕ ꯑꯣꯏꯔꯝꯒꯗꯕ ꯃꯥꯡꯒꯦ ꯑꯗꯨꯝ ꯒꯦꯁ ꯇꯧꯅꯦ
ꯑꯁ ꯇ꯭ꯋꯦꯟꯇꯤ ꯁꯚꯦꯟ ꯇ꯭ꯋꯦꯟꯇꯤ ꯐꯥꯏꯚ ꯇ꯭ꯋꯦꯟꯇꯤ ꯁꯤꯛꯁ ꯇ꯭ꯋꯦꯟꯇꯤ ꯁꯚꯦꯟ ꯑꯗꯨꯋꯥꯏꯗ ꯂꯩ ꯅꯪꯒꯤ ꯃꯣ ꯍꯗ
ꯑ ꯑꯗꯨꯝ ꯍꯩꯅꯩꯗ ꯍꯣꯏ ꯈꯣꯟꯗ ꯑꯉꯥꯡ ꯃꯥꯜꯂꯦ ꯍꯥꯏꯅꯀꯣ
ꯎꯝ
ꯑꯗꯣ ꯑꯁꯦꯡꯕꯗꯤ ꯑꯗꯨꯝ ꯀꯩꯅꯣꯗ ꯌꯧꯔꯦ ꯍꯟꯗꯛ ꯆꯍꯤ ꯂꯥꯛꯑꯗꯤ ꯊꯥꯔꯇꯤ ꯋꯥꯟ ꯁꯨꯔꯅꯤ
ꯑꯣ
ꯅꯣꯕꯦꯝꯕꯔꯗꯀꯣ ꯅꯣꯏꯅ ꯍꯜꯂꯝꯕꯁꯨ ꯌꯥꯏ ꯅꯪꯅ
ꯎꯝ ꯍ ꯍꯣꯏꯖ ꯍꯅꯤꯗ ꯑꯍꯟ ꯑꯣꯏꯔꯁꯨ ꯅꯨꯄꯤꯗꯤ ꯊꯤꯗ꯭ꯔꯤ
ꯑꯣ ꯑꯁ ꯑꯩꯈꯣꯏꯗꯤ ꯈꯪꯗꯦ ꯑꯉꯥꯡ ꯑꯣꯏꯔꯤꯉꯩꯗ ꯑꯉꯥꯡ ꯍꯥꯏꯕꯁꯦ ꯆꯍꯤ ꯀꯨꯟ ꯃꯉꯥ ꯃꯇꯝꯗ ꯊꯤꯕꯒꯤ
ꯎꯝ ꯑꯦ ꯑꯗꯨ ꯑꯣꯏ ꯑꯗꯨ ꯑꯗꯨꯅꯁꯨ ꯐꯥꯕ ꯑꯥ ꯔꯣꯝꯗꯗꯤ ꯑꯥ ꯔꯣꯝꯗ ꯍꯥꯏꯕ ꯎꯝ
ꯋꯥꯕꯀꯣ ꯍꯧꯖꯤꯛꯁꯦ ꯑꯁ ꯋꯥꯕ ꯍꯥꯏꯕꯗꯤ ꯎꯝ ꯑꯉꯥꯡꯈꯣꯏꯖꯦ ꯅꯤꯡꯕ ꯊꯨꯡꯗꯕ ꯌꯦꯡꯕꯗ ꯋꯥꯕ ꯋꯥꯈꯜꯗꯀꯣ ꯑꯩꯈꯣꯏꯕꯨꯗꯤ ꯄꯨꯛ ꯊꯟꯗ꯭ꯔꯁꯨ ꯑꯉꯥꯡꯈꯣꯏ ꯄꯨꯛ ꯊꯜꯂꯗꯤ ꯌꯥꯔꯦ ꯃꯣꯏꯅ ꯐꯤꯔꯣꯜ ꯐꯖꯕ ꯁꯦꯠꯄꯗꯨ ꯑꯩꯈꯣꯏ ꯁꯦꯠꯄꯒ ꯆꯞ ꯃꯥꯟꯅꯔꯕꯅꯦ ꯃꯣꯏꯒꯤ ꯂꯩꯕꯤ ꯑꯩꯈꯣꯏ ꯂꯩꯕ ꯁ ꯂꯨꯛꯄꯨꯗꯤꯀꯣ
ꯍꯣꯏ ꯑꯦ ꯑꯗꯨꯝ ꯂꯥꯛꯀꯅꯤꯗ
ꯃꯥꯅꯦ ꯃꯥꯅꯦ
ꯎꯝ
ꯃꯇꯝ ꯃꯇꯝꯒꯤ ꯃꯇꯨꯡ ꯏꯟꯅ ꯊꯕꯛꯁꯨ ꯑꯗꯨꯝ ꯑꯔꯩ ꯑꯔꯥꯏꯕ ꯍꯥꯏꯕꯗꯤ ꯌꯥꯅꯕꯀꯣ ꯂꯥꯛꯀꯦꯅꯤ ꯑꯩꯁꯨ ꯀꯨꯝꯁꯤꯗ ꯌꯨꯝ ꯂꯨꯍꯣꯡꯈ꯭ꯔꯥꯅꯤ
ꯑꯣ ꯅꯣꯏꯒꯤ ꯖꯥꯇꯤ ꯃꯁꯦꯟꯗꯥ ꯅꯠꯇ꯭ꯔꯒ
ꯁꯦꯝꯅꯤ ꯆꯞ ꯃꯥꯅꯦ ꯖꯥꯠꯇꯤ
ꯑꯣ ꯑꯆꯥ ꯑꯠꯆꯥ
ꯉꯁꯤꯗꯤ ꯀꯩꯗꯧꯅꯤ
ꯑꯩ ꯊꯕꯛ ꯆꯠꯊꯣꯛꯈ꯭ꯔꯦ ꯑꯩ ꯄꯨꯡ ꯅꯤꯄꯥꯟ ꯑꯗꯨꯋꯥꯏꯋꯥꯏꯗꯀꯣ ꯑꯌꯨꯛꯇ ꯄꯨꯡ ꯃꯉꯥ ꯑꯗꯨꯋꯥꯏꯗ ꯖꯤꯝ ꯆꯠꯂꯦ ꯍꯦꯛ ꯂꯣꯏꯔꯒ ꯕ꯭ꯔꯦꯛꯐꯥꯁ ꯑꯗꯨꯝ ꯇꯧꯔꯒ ꯑꯗꯨꯝ ꯊꯕꯛ ꯆꯠꯄ ꯍꯧꯔꯁꯦ ꯊꯕꯛ ꯆꯠꯍꯜꯂ
ꯑꯣ ꯑꯣ
ꯌꯨꯝꯗꯗꯤ ꯋꯥꯔꯤ ꯁꯥꯅꯕꯗ ꯅꯨꯡꯉꯥꯏꯇꯕꯀꯣ ꯍꯥꯏꯕꯗꯤ ꯑꯉꯥꯡꯈꯣꯢ ꯌꯥꯝꯅ ꯑꯥ ꯍꯥꯏꯔꯛꯑꯣ
ꯖꯤꯝ ꯁꯥꯟꯅꯕꯁꯦ ꯀꯌꯥ ꯕꯦꯅꯤꯐꯤꯠ ꯂꯩꯕ꯭ꯔꯥ ꯍꯥꯏꯕꯗꯣ ꯍꯥꯏꯐꯦꯠ ꯀ ꯍꯥꯏꯔꯛꯑꯣꯅꯦ ꯑꯩꯁꯨ ꯁꯅꯥꯅꯤꯡꯕ
ꯑꯣ
ꯑꯩꯗꯤ ꯀꯔꯤꯁꯨ ꯑꯦꯛꯁꯄꯤꯔꯤꯟꯁ ꯂꯩꯇꯦ ꯑꯗꯨ ꯑꯣꯏꯔꯁꯨ ꯑꯩꯒꯤ ꯃꯔꯨꯞ ꯑꯃꯗꯤ ꯁꯅꯥꯁꯦ ꯁꯅꯥꯁꯦ ꯍꯥꯏꯕꯅꯦꯕ ꯑꯗꯨ
ꯎꯝ
ꯥꯑꯩꯅ ꯃꯇꯝꯁꯨ ꯈꯔ ꯁꯪꯗꯕ ꯍꯥꯏꯕꯗꯤ ꯃꯣꯔꯅꯤꯡꯗꯗꯤ ꯁꯪꯉꯦ ꯑꯗꯨꯕꯨ ꯍꯧꯒꯠꯄꯁꯦ
ꯎꯝ
ꯑꯗꯣ
ꯃꯇ ꯖꯤꯝꯗ ꯁꯅꯏꯕꯀꯣ
ꯑꯣ
ꯑꯩꯕꯨꯗꯤ ꯃꯣꯏꯒꯤꯗ ꯍꯥꯟꯅ ꯊꯕꯛ ꯁꯨꯔꯝꯕꯅꯤꯅ ꯑꯩꯕꯨꯗꯤ ꯃꯟꯠꯂꯤ ꯑꯗꯨꯝ ꯄꯤꯗ꯭ꯔꯦ ꯊꯥ ꯑꯦꯠꯃꯤꯁꯟꯁꯨ ꯇꯧꯗ꯭ꯔꯦ ꯑꯗꯨꯝ ꯐ꯭ꯔꯤꯗꯁꯨꯅ ꯑꯩꯅ ꯑꯗꯨ ꯖꯤꯝꯒꯤ ꯀꯥꯟꯅꯕ ꯍꯥꯏꯕꯁꯦ ꯑꯗꯨꯝ ꯂꯩꯗꯨꯅ ꯍꯛꯆꯥꯡ ꯀꯪꯕ ꯈꯣꯏ ꯅꯣꯏꯍꯟꯕ ꯌꯥꯏ ꯑꯗꯨꯒ ꯍꯛꯆꯥꯡ ꯅꯣꯏꯕꯈꯣꯏꯁꯨ ꯑꯗꯨꯝ ꯐꯤꯠꯇ ꯑꯗꯨꯝ ꯇꯥꯍꯟꯕ ꯌꯥꯏ ꯁ꯭ꯂꯤꯝ ꯇꯥꯍꯟꯕ ꯌꯥꯏ ꯑꯗꯨꯕꯨ ꯑꯅꯝꯕꯗꯤ ꯆꯥꯕꯗ ꯂꯩꯔꯤꯗ
ꯑꯣ
ꯆꯥꯕ ꯅꯪ ꯁꯅꯥ ꯌꯥꯏꯌꯦ ꯌꯥꯏ ꯌꯥꯏ ꯌꯥꯏ
ꯎꯝ ꯑ
ꯑꯩꯈꯣꯏꯒꯤ ꯃꯐꯝꯗꯗꯤ ꯊꯥꯗ ꯂꯨꯄꯥ ꯂꯤꯁꯤꯡ ꯑꯃ ꯋꯤꯠ ꯇ꯭ꯔꯦꯅꯔ ꯌꯥꯎꯔꯗꯤ ꯂꯤꯁꯤꯡ ꯑꯍꯨꯝ ꯃꯅ ꯇꯧꯒ
ꯑ ꯑꯁ ꯑꯩ ꯈꯔ ꯄꯣꯛ ꯆꯥꯎꯕ ꯑꯗꯨꯒꯤ ꯈꯔ ꯑ ꯄꯤꯛꯍꯟꯅꯤꯡꯕ
ꯑꯥ ꯌꯥꯔꯦ ꯑꯗꯨ ꯎ ꯏꯝꯐꯥꯜꯗ ꯂꯩꯔꯗꯤꯀꯣ
ꯎꯝ
ꯑꯗꯨꯝ ꯂꯥꯛꯑꯣꯅꯦ ꯑꯩ ꯀꯩꯅꯣꯗ ꯍꯥꯏꯔꯗꯤ ꯑꯩꯒꯤ ꯊ꯭ꯔꯨꯗ ꯍꯥꯏꯔꯗꯤ ꯑꯁꯦꯡꯕꯒꯤꯁꯨꯀꯣ ꯏꯝꯐꯥꯗ ꯂꯩꯔꯗꯤ ꯍꯥꯏꯔꯛꯑꯣ ꯑꯗꯨꯝ ꯑꯩ ꯊ꯭ꯔꯨꯗ ꯑꯣꯏꯔꯗꯤ ꯈꯔ ꯌꯦꯡꯕꯤꯕ ꯌꯥꯕꯅꯤ
ꯑꯣ ꯑ ꯂꯩꯌꯦ ꯑꯗꯨꯒꯤ ꯇꯥꯕ꯭ꯔꯣ ꯎꯝ
ꯁꯅꯥ ꯇꯥꯏ ꯇꯥꯏ
ꯎꯝ
ꯌꯨꯝꯗꯁꯨ ꯑꯗꯨꯝ ꯁꯦꯝꯃꯒꯁꯨ ꯁꯥꯟꯅꯕ ꯌꯥꯕꯅꯤꯗ ꯑꯗꯨꯕꯨ ꯌꯨꯝꯗ ꯁꯥꯟꯅꯕ ꯍꯥꯏꯕꯁꯤꯀꯣ ꯑꯩꯈꯣꯏ ꯋꯥꯈꯜꯗ ꯂꯩꯔꯦ ꯋꯥꯜꯗ ꯂꯩꯑꯦ ꯍꯥꯏꯕꯕꯨ ꯅꯣꯡ ꯐꯨꯗꯣꯛ ꯑꯗꯨꯝ ꯁꯅꯥꯅꯤꯡꯕ ꯃꯇꯝꯗ ꯁꯅꯕ ꯁꯅꯥꯅꯤꯡꯗ꯭ꯔꯒꯗꯤ ꯁꯅꯥꯅꯤꯡꯗꯕ ꯁꯨꯃꯥꯏꯅꯀꯣ ꯋꯥꯈꯜ ꯃꯈꯣꯏꯅ ꯐꯖꯅ ꯁꯅꯥꯞꯅꯦꯗꯥ ꯌꯦꯗ
ꯎꯝ
ꯍꯧꯖꯤꯛ ꯖꯤꯝ ꯆꯠꯂꯤꯕ ꯃꯌꯥꯝꯁꯨ ꯖꯤꯝꯗ ꯂꯩꯔꯤꯕ ꯄꯣꯠ ꯆꯩꯩ ꯃꯌꯥꯝ ꯅꯠꯇ꯭ꯔꯒ ꯑꯗꯨ ꯑꯗ ꯃꯥꯉꯣꯟꯗ ꯂꯩꯕ ꯈꯣꯏꯗꯣ ꯃꯁꯥꯒꯤ ꯃꯌꯨꯝꯗ ꯑꯣꯏꯅ ꯂꯩꯔꯒꯗꯤ ꯃꯥ ꯁꯨꯡꯁꯥ ꯁꯥꯟꯅꯥꯅꯤꯡꯉꯣꯏ
ꯅꯪꯗꯤ ꯅꯪꯒꯤ ꯅꯨꯄꯤꯁꯨ ꯑꯩꯈꯣꯏ ꯆꯞ ꯃꯥꯟꯅꯕ꯭ꯔꯥ ꯃꯆꯦ
ꯍꯣꯏ ꯑꯩꯈꯣꯏ ꯖꯥꯇꯤꯅꯦ ꯍꯣꯏ
ꯑꯣ ꯍꯣꯏ ꯅꯪꯁꯨ ꯃꯩꯇꯩ ꯂꯣꯏ ꯉꯥꯡꯕꯁꯦ ꯐꯖꯅ ꯉꯥꯡꯉꯤꯗ
ꯑꯩꯗꯤ ꯁꯤꯗ ꯏꯝꯐꯥꯜꯗ ꯑꯗꯨꯝ ꯂꯩꯔꯛꯄꯅꯤꯅꯀꯣ ꯄꯣꯛꯁꯨ ꯄꯣꯛꯄꯤꯕ ꯏꯝꯐꯥꯜꯗ
ꯑꯣ
ꯌꯨꯝꯁꯨ ꯏꯝꯐꯥꯜꯗ ꯂꯩꯕꯅꯤꯅꯀꯣ
ꯑꯣ ꯑꯗꯨꯅꯤ ꯑꯗꯨꯅꯅꯤ ꯃꯩꯇꯩ ꯃꯆꯥꯒ ꯆꯞ ꯃꯥꯟꯅꯈ꯭ꯔꯦꯅꯦ ꯉꯥꯡꯕꯁꯦ
ꯕꯂꯩꯌꯦ ꯑꯩꯈꯣꯏꯒꯤ ꯃꯔꯛꯇ ꯁꯨꯃꯥꯏꯅ ꯑꯣ ꯋꯥꯔꯤ ꯁꯥꯟꯅꯕꯗꯣ ꯅꯨꯄꯤ ꯑꯃ ꯀꯣ
ꯎꯝ
ꯑꯩꯃꯨꯛ ꯄꯨꯔꯥ ꯑꯦꯗꯝ ꯃꯥꯒ ꯑꯩꯒ ꯑꯗꯨꯝ ꯌꯦꯡꯕ ꯀꯥꯟꯗꯀꯣ ꯃꯥꯅ ꯍꯦꯟꯅ ꯍꯩꯅꯦ
ꯑꯣ ꯑꯣ ꯉꯥꯡꯕꯁꯦ ꯁꯨꯃꯥꯏꯅ ꯂꯩꯕꯁꯨ ꯂꯩ ꯍꯥꯏꯗꯤ ꯑꯁꯤ ꯇꯦꯂꯦꯟ ꯂꯩꯕ ꯂꯩꯌꯦꯕ ꯋꯥ ꯉꯥꯡꯕꯀꯣ
ꯃꯥꯅꯦ ꯃꯥꯅꯦ ꯍꯣꯏ
ꯎꯝ ꯇꯦꯂꯦꯟꯇꯦꯠ ꯑꯣꯏꯕ ꯃꯤ ꯂꯩꯌꯦꯁꯦꯡꯕ
ꯃꯥꯅꯦ ꯎꯝ ꯑꯗꯨ ꯂꯥꯏ ꯈꯨꯔꯨꯝꯕ ꯃꯇꯝꯗꯁꯨ ꯂꯥꯏ ꯈꯨꯔꯨꯝꯕ ꯃꯇꯝ ꯃꯇꯝꯗꯁꯨ ꯃꯥ ꯏꯁꯣꯔꯃꯛ ꯑꯣꯏꯗ ꯒ꯭ꯔꯦ ꯍꯥꯏꯔꯒꯁꯨ ꯑꯁ ꯃꯥꯅ ꯍꯥꯏꯕ ꯀꯥꯟꯗ ꯑꯩꯉꯣꯟꯗ ꯄꯥꯟꯕꯒꯨꯝ ꯈꯟꯕ ꯑꯃ ꯂꯩꯗꯅꯀꯣ
ꯎꯝ
ꯑꯗꯨꯃꯥꯏꯅ ꯇꯧꯕꯁꯨ ꯂꯩꯕꯅꯦ ꯍꯣꯏ ꯅꯪꯅ ꯍꯧꯖꯤꯛ ꯍꯥꯏꯕꯗꯨ ꯆꯨꯝꯃꯦ ꯋꯥꯉꯝꯕꯗꯨꯁꯨ ꯀ ꯃꯥꯒꯤ ꯃꯥꯒꯤ ꯇꯦꯂꯦꯟ ꯄꯤꯕꯤꯕ ꯍꯥꯏꯕꯁꯦ
ꯍꯣꯏ
ꯑꯕꯣ ꯈꯣꯏꯗ ꯗꯨꯝ ꯅꯣꯔꯃꯦꯜ ꯅꯤꯗ ꯉꯥꯡꯕ ꯁꯛꯄꯗꯥ ꯍꯣꯏ ꯈꯔ ꯑꯗꯨꯝ ꯀꯔꯤ ꯍꯥꯏꯁꯤꯔ ꯀꯩꯅꯣ ꯇꯧꯕ ꯈꯣꯏꯅꯗꯤ ꯑꯗꯨꯝ ꯀꯩꯅꯣ ꯇꯧꯕꯅꯦꯕ ꯑꯩ ꯑꯗꯣ ꯐꯔꯦ ꯑꯩ ꯍꯣꯔꯦꯟ ꯑꯃꯨꯛ ꯐꯥꯎꯅꯁꯤꯔꯥ ꯑꯩ ꯉꯥꯛꯇꯪ ꯂꯩꯔꯒ ꯑꯃꯨꯛ ꯇꯧꯔꯒꯦꯀꯣ
ꯍꯣꯏ ꯍꯣꯏ ꯍꯣꯏ ꯌꯥꯏ ꯌꯥꯏ ꯍꯣꯏ ꯌꯥꯏ ꯌꯥꯏ ꯌꯥꯏ